ꯑ
ꯇꯥꯕ꯭ꯔꯣ
ꯇꯥꯏꯌꯦ
ꯏꯔꯨꯅꯤꯡꯗ꯭ꯔꯣ
ꯏꯔꯨꯅꯤꯡꯈ꯭ꯔꯦ ꯑꯩꯁꯨ
ꯅꯣꯏ ꯌꯨꯝꯗ ꯆꯠꯂꯁꯤ ꯑꯗꯨꯗꯤ
ꯈꯔ ꯂꯩꯈꯤꯒꯦ ꯑꯩ ꯀꯩꯅꯣ
ꯀꯔꯤꯒꯤ ꯀꯔꯤ ꯇꯧꯅꯤꯡꯉꯥꯏ ꯂꯩꯕ꯭ꯔꯣ
ꯑꯗꯨꯝ ꯂꯩꯕꯅꯤꯗ
ꯍꯥꯏꯁ
ꯏꯔꯨꯒ ꯂꯣꯏꯔꯕꯣ ꯅꯪꯗꯤ
ꯂꯣꯏꯔꯦꯅ ꯑꯥ
ꯅꯨꯡꯉꯥꯏꯔꯝꯒꯅꯤ ꯑꯗꯨꯗꯤ
ꯎꯝ ꯅꯨꯡꯉꯥꯏꯌꯦ ꯅꯨꯡꯉꯥꯏ ꯍꯥꯏꯕ ꯇꯥꯕꯅꯤꯗ
ꯀꯩꯗꯧꯔꯤꯒꯦ ꯍꯧꯖꯤꯛꯇꯤ ꯑꯗꯨꯗꯤ
ꯃꯄꯥꯟꯗ ꯂꯩꯔꯤꯌꯦ ꯅꯪꯗꯤ ꯀꯔꯤ ꯇꯧꯔꯤꯕꯣ ꯀꯩꯗꯧꯔꯤꯕꯣ
ꯑꯩ ꯑꯩꯁꯨ ꯃꯄꯥꯟꯗ ꯑꯗꯨꯝ ꯂꯩꯗ ꯃꯅꯨꯡꯗ ꯁꯥꯏꯌꯦ ꯃꯩꯁꯨ ꯂꯥꯛꯇꯦ ꯑꯗꯨꯒꯤ
ꯅꯣꯏ ꯈꯨꯟꯗ ꯃꯩ ꯂꯥꯛꯇ꯭ꯔꯣ
ꯅꯠꯇꯦ ꯑꯪ ꯉꯁꯤ ꯑꯪ ꯉꯁꯥꯏꯗ ꯆꯠꯈꯤꯕꯗꯣ ꯑꯃꯨꯛ ꯍꯜꯂꯛꯇ꯭ꯔꯤꯕꯀꯣ ꯑꯣ ꯊꯥꯔꯛ
ꯇꯜꯂꯤꯍꯦ ꯑꯗꯨꯗꯤ
ꯅꯣꯏ ꯈꯨꯟꯗ ꯍꯥꯏ ꯅꯪꯒꯤ ꯋꯥꯈꯟꯁꯤꯅ ꯀꯔꯤꯅꯣ
ꯑꯩꯒꯤ ꯈꯨꯟ ꯅꯠꯇꯦꯍꯦ ꯑꯗꯨꯗ
ꯅꯪꯒꯤ ꯈꯨꯟ ꯑꯣꯏꯅꯤꯡꯗꯕ꯭ꯔꯣꯅꯦ
ꯑꯣꯏꯅꯤꯡꯉꯦ
ꯁꯟꯗꯦ ꯁꯟꯗꯦꯗ ꯀꯔꯤ ꯆꯥꯁꯤ ꯍꯥꯏꯕ꯭ꯔꯣ
ꯈꯪꯗꯦꯅꯦ ꯀꯔꯤ ꯆꯥꯁꯤꯔꯥ ꯅꯪ ꯍꯥꯏꯌꯨꯅꯦ
ꯁꯨꯇꯤ ꯅꯨꯃꯤꯠꯇ ꯎꯝ ꯀꯩ ꯆꯥꯁꯤꯔꯥꯀꯣ
ꯐꯦꯟ ꯐꯦꯡ ꯁꯨꯔꯒ ꯎꯝ ꯂꯐꯣꯏ ꯃꯅꯥꯗ ꯍꯥꯞꯔꯒ ꯆꯥꯕꯗꯣ
ꯑꯣ ꯑꯈꯣꯏꯒꯤ ꯀꯩꯅꯣ ꯎꯝ ꯎꯝ ꯑꯩꯈꯣꯏꯒꯤ ꯆꯦꯡꯗꯨꯅ ꯌꯥꯒꯦꯔꯣ ꯑꯗꯨ ꯍꯥꯎꯒꯦꯔꯣ
ꯌꯥꯅꯤꯗ ꯅꯍꯥꯟ ꯑꯩꯈꯣꯏ ꯑꯗꯨꯝ ꯆꯥꯏꯁꯤꯗꯤ
ꯑꯗꯨꯗꯤ ꯀꯩꯅꯣ ꯅꯠꯇ꯭ꯔꯣ ꯑꯥ ꯆꯥꯛꯍꯥꯎ ꯆꯥꯛꯍꯥꯎꯒꯤ ꯆꯦꯡ ꯅꯠꯇꯕ꯭ꯔꯣ ꯑꯗꯨꯗꯤ ꯆꯥꯛꯍꯥꯎꯒꯤ ꯆꯦꯡꯁꯨ ꯌꯥꯎꯕ ꯅꯠꯇ꯭ꯔꯣ
ꯌꯥꯎꯋꯦ ꯑꯗꯨ ꯑꯩꯈꯣꯏ ꯍꯧꯖꯤꯛ ꯆꯥꯕ ꯆꯦꯡꯁꯨ ꯌꯥꯔꯅꯤꯗ
ꯑꯗꯨꯗꯤ ꯆꯥꯕ ꯌꯥꯏ ꯑꯗꯨ ꯁꯟꯗꯦ ꯅꯨꯃꯤꯠꯇ ꯀꯩꯅꯣ ꯇꯧꯔꯒ ꯑꯗꯨꯝ ꯆꯥꯥꯁꯦ ꯍꯥꯏꯕ꯭ꯔꯣ ꯐ꯭ꯔꯥꯏꯗꯦꯅ ꯀꯩꯅꯣ ꯁꯥꯔ ꯊꯥꯡꯖ ꯊꯥꯡꯖꯗ ꯇꯧ ꯇꯧꯁꯤꯔꯣ
ꯊꯥꯡꯖ ꯊꯕꯛ ꯆꯤꯜꯂꯅꯤ
ꯑꯗꯨ ꯑꯗꯨꯃꯥꯏ ꯅꯣꯡꯃꯥꯏꯖꯤꯡ ꯅꯨꯃꯤꯠꯇ ꯇꯧꯔꯒ ꯑꯗꯨꯝ ꯇꯧꯔꯣ ꯆꯥꯁꯤ ꯍꯥꯏꯕ꯭ꯔꯣ ꯁꯪꯒꯦꯔꯣ
ꯁꯪꯅꯤꯗ ꯊꯕꯛꯁꯨ ꯂꯩꯇꯥꯅ
ꯑꯗꯨ ꯅꯍꯥꯟꯗꯣ ꯀꯩꯅꯣ ꯑꯁꯤ ꯏꯅꯥꯎꯅꯨꯄꯤꯗꯣ ꯑꯁꯤ ꯑꯩꯈꯣꯏꯒꯤ ꯂꯩꯀꯥꯏꯗ ꯀꯩꯅꯣ ꯇꯧꯒꯆꯕ ꯅꯠꯇ꯭ꯔꯣ ꯆꯦꯡ ꯆꯦꯡꯗꯣ ꯑꯗꯣ ꯃꯣꯏꯒꯤꯗꯣ ꯃꯤ ꯂꯩꯔꯤꯕ꯭ꯔꯣ ꯉꯁꯤ ꯐꯥꯎ ꯑꯩ ꯍꯧꯖꯤꯛꯐꯥꯎ
ꯂꯩꯔꯤꯌꯦ ꯃꯣꯏ ꯌꯨꯝꯗꯁꯨ ꯑꯥ ꯆꯦꯡꯗꯣ ꯑ ꯁꯦꯝꯕ ꯆꯔ ꯁꯨ ꯌꯥꯏ ꯁꯦꯝꯅꯤꯉꯥꯏ ꯂꯩꯕ
ꯑꯣ ꯑꯗꯨꯗꯒꯤ ꯇꯧꯁꯤꯗ ꯑꯩ ꯑꯩꯈꯣꯏꯒꯤ ꯈꯨꯟꯅ ꯑꯗꯨꯝ ꯇꯧꯔꯗꯤ ꯋꯥꯏꯑꯦꯕ ꯃꯣꯏꯗꯨ ꯄꯩꯁꯥ ꯂꯧ ꯂꯧꯔꯣ
ꯄꯤꯁꯥꯗꯤ ꯂꯧꯗꯦ ꯑꯗꯨ ꯑꯗꯨꯁꯨ ꯑꯩꯈꯣꯏ ꯎꯝ ꯈꯨꯠ ꯇꯧꯕꯗꯣ ꯑꯗꯨꯗꯣ ꯌꯥꯝ ꯍꯥꯎꯕꯗꯣ ꯃꯍꯥꯎ ꯌꯥꯝ ꯀꯔꯤ ꯍꯥꯏꯁꯤꯅ ꯈꯪꯗꯦ ꯇꯣ ꯉꯥꯟ ꯇꯣ ꯎꯝ
ꯑꯗꯨꯗꯤ ꯌꯥꯏ ꯑꯗꯨꯁꯨ ꯑꯗꯨꯕꯨ ꯋꯥꯏ ꯍꯥꯏꯕꯅꯤꯗ ꯑꯩꯈꯣꯏꯒꯤ ꯈꯨꯠ ꯅꯥꯏꯌꯦ ꯍꯥꯏꯕꯅꯤꯗ ꯅꯪ ꯀꯟꯕ ꯂꯩꯔꯤꯗꯤ ꯌꯥꯔꯦ ꯑꯗꯨꯗꯤ
ꯅꯪꯅ ꯀꯟꯕꯅꯦ ꯑꯩꯗꯤ ꯀꯟꯗꯦꯕ
ꯅꯪ ꯅꯪ ꯑꯀꯟꯕ ꯂꯩꯔꯤꯁꯤꯗꯤ ꯀꯔꯤ ꯋꯥꯅꯤꯡꯉꯥꯏ ꯂꯩꯕ꯭ꯔꯥ ꯑꯩ ꯑꯩꯗꯤ ꯋꯥꯗꯦ
ꯑꯩ
ꯑꯗꯨ ꯃꯄꯥꯟꯗ ꯑꯗꯨꯝ ꯂꯦꯞꯔꯒ ꯂꯩꯔꯣ ꯀꯔꯤ ꯇꯧꯔꯒ ꯂꯩꯕ꯭ꯔꯣ
ꯆꯥꯠ ꯆꯠꯄꯗ ꯐꯝꯗꯦ ꯀꯣꯏ ꯆꯠ ꯆꯠꯂꯒ ꯂꯩ
ꯑꯩꯗꯤ ꯉꯁꯤ ꯀꯩꯅꯣ ꯏꯆꯦꯒꯤ ꯎ ꯂꯧ ꯆꯠꯂꯦ ꯑꯗꯨꯒ ꯏꯆꯦꯒꯤ ꯌꯨꯝꯗ ꯑꯗꯨ ꯑꯗꯨꯝ ꯂꯩꯔꯤꯌꯦꯗ ꯍꯟꯗ꯭ꯔꯤꯌꯦꯕ
ꯀꯔꯤ ꯀꯔꯤ ꯇꯧꯕ ꯆꯠꯄꯔꯣ
ꯑꯁꯤ ꯂꯧꯗ ꯑꯗꯨꯝ ꯂꯧ ꯍꯧꯅꯕꯗꯣ ꯍꯧꯖꯤꯛꯀꯥꯟ ꯂꯧꯒꯤ ꯇꯝꯅꯤꯅ ꯑꯗꯨꯒꯤ ꯆꯞꯅꯤꯗ ꯑꯗꯨ ꯂꯣꯏꯔꯦ ꯌꯥꯝ ꯆꯥꯎꯕꯁꯨ ꯅꯠꯇꯕꯀꯣ ꯑꯗꯨꯒꯤ
ꯌꯥꯝ ꯀꯟ ꯌꯥꯝ ꯀꯟꯕꯖꯥꯠꯅꯤꯅꯦ ꯑꯗꯨꯗꯤ
ꯑꯩꯅ ꯑꯩ ꯀꯟꯕꯒꯤꯀꯣ ꯂꯣꯏꯕꯅꯤ ꯑꯩ ꯌꯥꯎ
ꯅꯪꯒꯤ ꯋꯥ ꯇꯥꯔꯒ ꯑꯩ ꯏꯀꯥꯏ ꯅꯦ
ꯀꯟꯕꯗꯤꯍꯦ ꯑꯩꯁꯨ
ꯑ ꯑꯥ ꯁꯥꯡꯉꯤꯗ ꯅꯪ ꯀꯥꯟꯕꯅꯦ ꯑꯩ ꯑꯩꯁꯨ ꯈꯪꯉꯤ ꯑꯗꯨꯁꯨ ꯅꯣꯛꯅꯤꯡꯕ ꯅꯪꯒꯤ ꯋꯥ ꯇꯥꯔꯒ
ꯀꯦ ꯀꯟꯕꯅꯦ ꯍꯥꯏꯔꯗꯤ ꯀꯟꯕꯅꯦ
ꯃꯅꯨꯡꯗ ꯁꯥꯗ꯭ꯔꯣ
ꯑꯩꯗꯤ ꯃꯄꯥꯟꯗ ꯂꯩꯌꯦ
ꯀꯩꯗꯧꯕꯒꯤ
ꯑꯁ ꯃꯅꯨꯡꯗ ꯁꯥꯏꯌꯦꯕ ꯑꯗꯨꯒꯤ ꯃꯄꯜꯗ ꯑꯁꯤ ꯎ ꯎꯒꯤ ꯎꯝ ꯃꯈꯥꯗ ꯑꯗꯨꯝ ꯂꯦꯞꯂꯒ ꯂꯩꯌꯦꯗ ꯎ ꯄꯥꯝꯕꯤ ꯌꯥꯝ ꯂꯩꯌꯦꯕꯀꯣ ꯁꯤ ꯃꯄꯥꯟꯗ
ꯑꯗꯨꯗꯤ ꯑꯩꯈꯣꯏ ꯌꯨꯝꯗ ꯂꯥꯛꯑꯣꯅꯦ
ꯑꯁ ꯏꯆꯦꯒꯤ ꯌꯨꯝꯗ ꯂꯩꯑꯦ ꯍꯧꯖꯤꯛ ꯑꯩꯒꯤ ꯌꯨꯝꯗꯁꯨ ꯆꯠ ꯇꯔꯤꯌꯦ
ꯆꯠꯂꯣ
ꯇꯥꯟꯃꯀꯣ ꯂꯝꯕꯤꯗ ꯃꯤ ꯊꯦꯡꯅꯅꯤꯡꯉꯥꯏ ꯇꯟꯕꯒꯤ ꯑꯗꯨꯝ ꯂꯩꯕꯅꯦ ꯍꯧꯖꯤꯛ
ꯑ ꯆꯥꯛ ꯊꯣꯡꯕ ꯇꯟꯥꯟꯕꯒꯤ ꯑꯣꯏꯔꯝꯕꯅꯤ ꯅꯪ
ꯑꯩꯈꯣꯏ ꯏꯅꯝꯃ ꯂꯩꯑꯦꯗ ꯊꯣꯡꯅꯤꯡꯉꯥꯏꯗꯤ ꯑꯁ
ꯑꯩ ꯅꯣꯏ ꯏꯅꯝꯃꯥꯗꯤ ꯈꯪꯗꯦꯗ ꯇꯥꯟꯂꯝꯂꯅꯤ ꯃꯍꯥꯛꯁꯨ ꯅꯣꯏ ꯍꯜ ꯅꯣꯏ ꯍꯜꯂꯛꯄ ꯉꯥꯏꯔꯝꯒꯅꯤ
ꯌꯨꯝꯗ ꯂꯩꯕꯅꯤꯅ ꯃꯥꯗꯤ ꯂꯧ ꯆꯠꯇꯕꯅꯤꯅ
ꯑ ꯃꯤ ꯌꯥꯝ ꯍꯜꯂꯛꯏꯅꯦ ꯂꯧ ꯆꯠꯄꯗꯣ
ꯍꯧꯖꯤꯛꯁꯦ ꯄꯨꯡ ꯃꯔꯤ ꯑꯗꯨꯝ ꯇꯥꯕꯩ ꯑꯣꯏꯔꯝꯅꯤ ꯂꯥꯛꯄꯗꯣ ꯃꯇꯝ ꯂꯥꯛ ꯃꯇꯝ ꯑꯣꯏꯕꯒꯤ
ꯎꯝ ꯑꯗꯨ ꯑꯣꯏꯔꯝꯃꯅꯤ ꯃꯄꯥꯟꯗ ꯂꯥꯏꯅꯤꯡꯉꯥꯏ ꯏꯀꯥꯏꯕ ꯍꯧꯔꯦ
ꯏꯁꯁ ꯅꯝꯕꯨ ꯀꯔꯤ ꯇꯧꯔꯤꯅꯣ ꯃꯣꯏꯅ
ꯀꯔꯤꯁꯨ ꯇꯧꯔꯣꯏꯗ ꯑꯗꯨꯁꯨ
ꯎꯝꯍꯨꯝ ꯍꯌꯦꯡꯗꯤ ꯑꯃꯨꯛ ꯐꯤ ꯁꯥꯒꯦꯔꯣ ꯅꯪ
ꯐꯤꯁꯥꯒꯅꯤꯅ ꯑꯃꯨꯛ ꯑꯩꯈꯣꯏ ꯌꯨꯝꯗ ꯂꯥꯛꯑꯣ
ꯍꯥꯌꯦꯡ ꯍꯥꯌꯦꯡ ꯂꯥꯛꯀꯦ ꯍꯣꯏ
ꯁꯤꯡꯖꯨ ꯁꯤꯡꯖꯨ ꯑꯃꯨꯛ ꯆꯥꯁꯤ
ꯀꯔꯤ ꯁꯤꯡꯖꯨ ꯆꯥꯁꯤ ꯍꯥꯏꯕ꯭ꯔꯣ
ꯈꯪꯗꯦ ꯉꯥꯁꯤ ꯎꯝ ꯌꯦꯟ ꯆꯥꯕꯒꯤ ꯆꯥꯛ ꯆꯪꯗꯕ
ꯌꯦꯟꯗꯣ ꯍꯥꯎꯕꯅꯤꯅꯦ
ꯎꯝ ꯍꯥꯎꯔꯁꯨ ꯆꯥꯛ ꯆꯪꯗꯦꯅꯦ ꯁꯤꯡꯖꯨꯅ ꯍꯥꯎꯏꯗ
ꯑꯩꯈꯣꯏꯗ ꯀꯩꯅꯣ ꯇꯨꯅꯤꯡꯈꯣꯛ ꯂꯩꯑꯦ ꯑꯗꯨꯗꯣ ꯄꯨꯔꯛꯀꯦ ꯑꯗꯨꯗꯤꯍꯥꯌꯦꯡ
ꯎꯝ ꯐꯖꯅ ꯌꯥꯝ ꯆꯥꯖ
ꯁꯤꯡꯖꯨꯒꯨꯝꯕꯁꯨ ꯍꯧꯖꯤꯛꯀꯥꯟꯁꯦ ꯌꯥꯝ ꯀꯩꯅꯣ ꯀꯩꯅꯣ ꯇꯧꯕ ꯉꯝꯗ꯭ꯔꯦ ꯑꯩꯗꯤ ꯆꯥꯕ ꯉꯝꯗ꯭ꯔꯦ
ꯍꯥꯥ
ꯁꯤꯡꯖꯨꯒꯨꯝꯕꯁꯦ ꯎꯝ ꯌꯥꯝ ꯆꯥꯕ ꯉꯝꯗ꯭ꯔꯦꯕ ꯍꯧꯖꯤꯛꯀꯥꯟꯁꯦ
ꯑꯍꯜ ꯑꯣꯏꯔꯝꯕꯒꯤ
ꯑꯁ ꯑꯍꯜ ꯑꯣꯏꯗ꯭ꯔꯤꯌꯦꯗ ꯅꯍꯥ ꯌꯥꯝ ꯑꯣꯏꯔꯤꯌꯦ ꯑꯩ ꯑ ꯑꯍꯥꯟ ꯑꯣꯏꯅꯤꯡꯗꯦ
ꯀꯤꯕ꯭ꯔꯣ ꯑꯍꯟ ꯑꯣꯏꯅꯤꯡꯉ‌ꯦ
ꯀꯤꯌ‌ꯦ ꯁꯦꯡꯕ ꯑꯍꯥꯟ ꯁꯨꯡꯑꯣꯏ ꯑꯣꯏꯅꯤꯡꯗꯤꯌꯦ
ꯎꯝ ꯈꯪꯗ꯭ꯔꯦꯅꯦ ꯑꯍꯟꯁꯦ ꯉꯁꯤ ꯂꯧ ꯂꯤꯡꯕꯒꯤꯀꯣ ꯍꯌꯦꯡ ꯌꯥꯝ ꯅꯨꯡꯉꯥꯏꯒꯅꯤ
ꯎꯝ ꯅꯣꯏꯁꯨ ꯇꯧꯔꯣ
ꯑꯩꯈꯣꯏꯁꯨ ꯇꯧꯋꯦ
ꯏꯁ ꯍꯥꯏꯁꯨ ꯍꯥꯏꯕꯤꯔꯛꯇꯦ
ꯍꯥꯏꯔꯗꯤ ꯅꯪ ꯑꯃꯨꯛ ꯆꯠꯂꯨꯅꯤꯅ ꯑꯗꯨꯒꯤ ꯅꯪꯏ ꯅꯪ ꯌꯥꯝ ꯋꯥꯒꯅꯤ ꯈꯟꯕꯒꯤ ꯍꯥꯏꯔꯝ ꯍꯥꯏꯗꯕꯅꯦ
ꯑꯩꯁꯨ ꯏꯆꯦꯒꯤ ꯈ ꯏꯆꯦꯈꯣꯏꯒꯤ ꯇꯧꯕꯅꯦ ꯑꯗꯣ ꯍꯥꯏꯔꯛꯄ ꯌꯥꯕꯅꯦ ꯑꯁ ꯂꯣꯏꯔꯒ ꯃꯇꯦꯡ ꯄꯥꯡꯕꯤꯌꯣ ꯍꯥꯏꯔꯒ ꯏꯁ
ꯍꯥ ꯍꯥ ꯍꯥ
ꯑ ꯇꯜꯂꯁꯨ ꯑꯗꯨ ꯂꯦꯞꯔꯒ ꯌꯦꯡꯕꯤꯒꯦ
ꯑꯦꯕꯤꯗꯤ ꯌꯥꯏꯌꯦ
ꯌꯥꯝ ꯊꯧꯅꯥ ꯐꯩꯅꯦ ꯑꯗꯨꯗꯤ ꯃꯤ ꯀꯌꯥ ꯆꯠꯄꯔꯣ ꯅꯣꯏ ꯅꯤꯆꯦꯒꯤ ꯂꯧꯗꯨ
ꯌꯥꯝꯗꯦ ꯃꯔ ꯃꯔꯛꯗ ꯌꯥꯝꯕ ꯑꯗꯨ ꯃꯔꯤ ꯃꯉꯥ ꯑꯣꯏꯔꯝꯅꯤ
ꯌꯥꯝꯃꯤꯅꯦ ꯑꯗꯨꯗꯤ
ꯎꯝ ꯏꯟꯇ꯭ꯔꯦꯁ ꯀꯤ ꯆꯠꯄ ꯅꯤꯗꯥ
ꯍꯥ
ꯏꯟ ꯀꯩꯅꯣ ꯎꯝ ꯃꯣꯏꯒꯤ ꯕꯤꯠꯀꯤ ꯆꯠꯄꯅꯦꯕ ꯋꯥ ꯉꯥꯡꯔꯒ ꯑꯗꯨꯝ ꯋꯥꯔꯤ ꯁꯥꯔꯒ ꯇꯧꯕꯁꯨ ꯅꯨꯡꯉꯥꯏꯌꯦꯅ ꯊꯕꯛꯇꯣ ꯑꯗꯨꯒꯤ
ꯎ ꯅꯨꯐ ꯅꯨꯐꯤꯒꯤ ꯌꯥꯎꯕꯒꯤ ꯆꯠꯄ ꯑꯣꯏꯔꯝꯒꯅꯤ ꯑꯗꯨꯗꯤ
ꯑꯍꯥ ꯍꯥ ꯍꯥ
ꯑꯍꯥ ꯍꯥ ꯍꯥ ꯍꯥ
ꯏꯆꯦꯁꯨ ꯌꯥꯝ ꯃꯟꯕꯒꯤꯀꯣ ꯈꯪꯗ꯭ꯔꯦ ꯑꯩ
ꯌꯥꯝꯃꯜꯂꯁꯨ ꯅꯪꯅ ꯅꯨꯡꯁꯤꯕ ꯑꯃꯗꯤ ꯂꯩꯔꯝꯅꯤ ꯅꯥ
ꯑꯗꯨꯕꯨꯗꯤ ꯂꯩꯌꯦꯗ
ꯅꯣꯏ ꯌꯨꯝꯗ ꯀꯔꯤ ꯀꯔꯤ ꯂꯩꯕ꯭ꯔꯥ ꯍꯧꯖꯤꯛ ꯆꯪꯔꯒ ꯆꯥꯕ ꯌꯥꯕ ꯆꯥꯁꯤꯅꯦ
ꯅꯪꯒꯤ ꯌꯨꯝꯗ ꯆꯪꯉꯣ ꯍꯥꯏꯕ꯭ꯔꯣ
ꯍꯥꯥ
ꯅꯪꯒꯤ ꯌꯨꯝꯗꯁꯨ ꯂꯥꯛꯑꯣ ꯍꯥꯏꯕ꯭ꯔꯣ
ꯑꯥ
ꯍꯧꯖꯤꯛ ꯊꯦꯡꯁꯨ ꯊꯦꯡꯈ꯭ꯔꯦ ꯏꯔꯨꯁꯨ ꯏꯔꯨꯗ꯭ꯔꯤ ꯑꯩꯗꯤ
ꯑꯩꯈꯣꯏ ꯌꯨꯝꯗ ꯂꯥꯛꯔꯒ ꯅꯣꯏ ꯌꯨꯝꯗ ꯑꯃꯨꯛ ꯆꯠꯂꯒ ꯅꯣꯏ ꯌꯨꯝꯗꯒꯤ ꯑꯍꯥꯎꯕ ꯂꯩꯔꯗꯤꯀꯣ ꯆꯥꯁꯦ ꯍꯥꯏꯕ
ꯑꯗꯨꯗꯤ ꯏꯆꯦꯒꯤ ꯌꯨꯝꯗꯒꯤ ꯅꯣꯏ ꯌꯨꯝꯗ ꯀꯩꯅꯣ ꯀꯧꯔꯛꯀꯦ ꯑꯩ ꯂꯥꯛꯄ ꯀꯥꯟꯗ ꯂꯥꯛꯑꯀꯥꯟꯗ ꯀꯧꯔꯒꯦ ꯑꯗꯨ ꯆꯥꯁꯦ ꯑꯗꯨꯗꯤ ꯑꯩ ꯌꯨꯝꯗ ꯌꯥꯕ ꯅꯠꯇ꯭ꯔꯣ ꯑꯩ ꯂꯥꯛꯑꯀꯥꯟꯗ ꯑꯗꯨꯝ ꯀꯧꯔꯛꯀꯦꯀꯣ ꯂꯝꯕꯤꯗꯒꯤ
ꯎꯝ ꯍꯧꯖꯤꯛ ꯀꯔꯤ ꯇꯧꯕ꯭ꯔꯣ ꯅꯪ ꯅꯣꯏ
ꯍꯧꯖꯤꯛꯇꯤ ꯑꯗꯨꯝ ꯂꯩꯕꯅꯤꯗ
ꯑꯗꯨꯗꯤ ꯏꯔꯨꯑꯣꯅ
ꯑꯩꯁ ꯏꯆꯦꯒꯤ ꯌꯨꯝꯗ ꯀꯔꯤꯁꯨ ꯄꯨꯔꯛꯇꯦ ꯑꯩ
ꯄꯨꯔꯒ ꯂꯥꯛꯄꯁꯨ ꯌꯥꯕꯅꯦ ꯅꯪꯁꯨ ꯀꯩꯅꯣ
ꯑꯗꯨꯝ ꯄꯨꯅꯤꯡꯉꯥꯏꯗꯨ ꯇꯟꯕꯒꯤꯅꯤꯗ ꯄꯣꯠꯆꯩ ꯒꯨꯝꯕ ꯄꯨꯔꯒ ꯂꯥꯛꯄꯗꯨ ꯌꯥꯝ ꯇꯟꯕꯒꯤ
ꯅꯣꯏ ꯌꯨꯝꯗ ꯏꯁꯤꯡ ꯅꯨ